ꯀꯩꯇꯧꯔꯤꯅꯣ
ꯑꯥ ꯀꯩꯁꯨ ꯇꯧꯗꯦ ꯐꯝꯃꯨꯡꯗ ꯑꯗꯨꯝ ꯇꯨꯝꯃꯒ ꯂꯩꯔꯅꯤ
ꯑꯣ ꯆꯠ ꯆꯥꯔꯕꯣ
ꯆꯥꯛ ꯆꯥꯛꯗꯦꯗ ꯆꯥꯛ ꯊꯣꯡꯕ ꯂꯣꯏꯔꯒ ꯑꯗꯨꯝ ꯐꯝꯃꯨꯡꯗ ꯑꯗꯨꯝ ꯐꯣꯟ ꯁ꯭ꯀꯔꯣꯜ ꯇꯧꯔ ꯌꯦꯡ
ꯑꯥ
ꯅꯤꯗꯤ ꯀꯩꯇꯧꯔꯤꯒꯦ
ꯑꯩꯈꯣꯏꯁꯨ-ꯑꯩꯈꯣꯏꯗꯤ ꯍꯧꯖꯤꯛ ꯈꯛꯇꯪ ꯆꯥꯛ ꯆꯥꯊꯣꯛꯑꯒ ꯐꯝꯃꯤ
ꯇꯨꯝꯗ꯭ꯔꯤꯕꯣ
ꯌꯥꯝ ꯉꯜꯂꯤꯗ
ꯉꯟꯕꯨꯗꯤ ꯉꯜꯂꯤ
ꯑꯥ ꯎꯝ ꯀꯩ ꯌꯦꯟꯖꯥꯡ ꯊꯣꯡꯒꯦ ꯅꯣꯏꯗꯤ
ꯑꯁ ꯈꯪꯗ꯭ꯔꯦꯗ ꯊꯣ ꯀꯩ ꯊꯣꯡꯖꯤꯔ
ꯑꯩꯈꯣꯏ ꯉꯁꯤꯒꯤ ꯑꯥ ꯌꯦꯔꯨꯝ ꯂꯧ ꯆꯥꯏ
ꯎꯝ ꯍꯥꯎꯔꯝꯅꯤ
ꯑꯥꯎ ꯑꯗꯨꯝ ꯍꯥꯎꯋꯦ
ꯌꯥꯝ ꯆꯥꯕ꯭ꯔꯥ
ꯑ ꯌꯥꯝ ꯆꯥꯈꯦ ꯑ ꯌꯨꯝꯗ ꯂꯩꯕ꯭ꯔꯣ ꯀꯥꯏꯗꯤ
ꯑꯣ ꯌꯨꯝꯗ ꯂꯩ
ꯑ ꯀꯩꯀꯩ ꯇꯧꯔꯤꯗꯨꯗꯤ ꯉꯁꯤ
ꯑꯁ ꯈꯪꯗ꯭ꯔꯦꯗ ꯍꯟꯗꯛꯁꯦ ꯑꯉꯥꯡ ꯑꯃꯒ ꯊꯦꯜꯂꯛꯄ ꯑꯃꯒ ꯂꯥꯛꯄ ꯌꯨꯝꯗ ꯑꯩꯈꯣꯏ ꯆꯠ ꯆꯠꯂꯒ ꯂꯩꯌꯦ
ꯑꯣ
ꯅꯪꯗꯤ
ꯑꯩꯈꯣꯏ ꯉꯁꯤ ꯀꯝ ꯇꯧꯁꯤꯗ ꯀ ꯆꯂꯦ ꯍꯜꯂꯛꯑꯦ ꯆꯥꯛ ꯆꯥꯊꯣꯛ ꯑꯒ ꯐꯝꯃꯦ
ꯅꯪꯁꯨ ꯁꯣꯁꯦꯜ ꯃꯦ ꯁꯣꯁꯦꯜ ꯃꯦꯗꯤꯌꯥ ꯄꯥꯏꯕ꯭ꯔꯥ
ꯑꯩꯔꯣ
ꯑꯥꯎ
ꯑꯣꯥꯎ ꯄꯥꯏꯌꯦ ꯎꯝ ꯑ ꯒꯦꯝꯗꯤ ꯁꯥꯟꯅꯗꯦ ꯁꯥꯟꯅꯕ꯭ꯔꯣ ꯅꯪ
ꯁꯥꯟꯅꯩꯗ
ꯑ ꯑꯦꯝ ꯃꯦꯜ ꯂꯣ
ꯑꯧ ꯑꯦꯝ ꯃꯦꯜꯅꯦ
ꯑꯣ ꯃꯇꯝꯒ ꯁꯪꯗꯦꯗ
ꯑꯦꯝ ꯑꯦꯜ ꯅꯠꯇ꯭ꯔꯒꯗꯤ ꯑꯦꯐ ꯑꯥꯔ ꯑꯗꯨꯝ ꯁꯥꯟꯅꯩ ꯗ ꯃꯔꯛ ꯃꯔꯛꯇꯅꯤꯗ ꯑꯗꯨꯁꯨ ꯐꯣꯟ ꯄꯥꯛ ꯄꯥꯏꯗꯕꯅꯤꯅ
ꯑꯥ ꯅꯪꯗꯤ ꯀꯩꯇꯧꯕ ꯊꯕꯛꯀꯨꯝꯕ ꯇꯧꯕ꯭ꯔꯣ ꯌꯨꯝꯗ ꯑꯗꯨꯝ ꯂꯩꯕ꯭ꯔꯣ
ꯊꯕꯛ ꯀꯩ ꯍꯥꯏꯁꯤꯔ ꯃꯔꯛ ꯃꯔꯛꯇ
ꯑ ꯑꯩꯈꯣꯏ ꯑꯟ ꯀꯔꯤ ꯍꯥꯏꯁꯤꯔ ꯏꯅꯦ ꯏꯅꯦꯕꯣꯛꯇꯣ ꯃꯔꯛ ꯃꯔꯛꯇ ꯑꯗꯨꯝ ꯌꯦꯡꯁꯤꯜꯂꯦ ꯑꯗꯨꯒ ꯏꯅꯥꯎ ꯅꯨꯄꯥꯁꯨ ꯂꯩꯌꯦ ꯑꯗꯨꯒꯤ ꯑꯁ ꯕꯦꯕꯤ ꯁꯤꯇꯔ ꯑꯣꯏꯔꯤꯅꯦ
ꯑꯆꯥ ꯑꯩꯈꯣꯏꯁꯨ ꯇꯧꯕꯅꯦ ꯑꯩꯈꯣꯏ ꯗꯥꯗꯥꯒꯤ ꯑꯉꯥꯡ ꯃꯌꯥꯝ ꯂꯩꯌꯦꯕ ꯑꯗꯨ ꯑꯗꯨꯝ ꯑꯉꯥꯡ ꯌꯦꯡꯕ ꯈꯣꯠꯄ ꯇꯧꯕꯅꯦ
ꯎꯝ
ꯑꯉꯥꯡ ꯀꯌꯥ ꯂꯩꯕ ꯅꯣꯏꯒꯤ
ꯑꯉꯥꯡ ꯑꯃ ꯇꯅꯤꯗ
ꯑꯥ ꯑꯩꯈꯣꯏꯗꯤ ꯑꯍꯨꯝ ꯂꯩ ꯑꯩꯈꯣꯏ ꯗꯗꯥꯒꯤ
ꯑꯣ ꯈꯦꯠꯅꯕꯗ ꯈꯔ ꯂꯨꯔꯝꯅꯤ
ꯑꯥꯎ ꯑꯁ ꯁꯥꯊꯤꯕꯅ ꯈꯠꯄꯗ ꯅꯝꯕꯔ ꯋꯥꯟ
ꯎꯝ ꯅꯝꯕꯔ ꯋꯥꯟ ꯉꯥꯛꯇꯅꯦ ꯍꯟꯗꯛꯀꯤ ꯑꯉꯥꯡꯁꯤꯡꯖꯦ ꯁꯦꯟꯅꯕꯗ ꯀꯣꯛ ꯉꯥꯎꯔꯤ
ꯑꯗꯨꯅꯦ ꯃꯤꯅ ꯍꯥꯏꯕꯁꯨ ꯇꯥꯗꯦ
ꯎꯝ ꯇꯧꯒꯅꯣ ꯍꯥꯏꯕꯗ ꯇꯧꯅꯦꯕ ꯃꯣꯏꯖꯦ
ꯆꯩꯅ ꯐꯨꯔꯨꯁꯨ ꯉꯍꯥꯛꯀꯤ ꯇꯣꯛꯑꯅꯤ ꯑꯃꯨꯛꯀ ꯍꯧꯔꯅꯤ
ꯑꯣ ꯑꯣ ꯍꯧꯖꯤꯛ ꯍꯧꯛꯇꯤ ꯃꯥꯗꯤ ꯑꯁ ꯇꯤ ꯚꯤ ꯌꯦꯡꯉꯒ ꯂꯩꯔꯦꯅꯦ ꯑꯗꯨꯁꯨ ꯉꯥꯏ ꯇꯧꯔꯒ ꯔꯤꯃꯣꯠ ꯀꯁꯦ ꯐꯪꯗꯦ ꯍꯥꯏꯕꯒꯤ ꯑꯁ ꯀꯞꯄꯒ
ꯑꯩꯈꯣꯏꯁꯨꯅꯦ ꯑꯩꯈꯣꯏ ꯑꯁ ꯑꯩꯈꯣꯏꯅ ꯌꯦꯡꯕꯗꯤ ꯁꯨꯡ ꯐꯪ ꯐꯪꯗꯦ
ꯍꯣꯏ ꯑꯁ ꯑꯩ ꯍꯧꯖꯤꯛ ꯐꯣꯟ ꯄꯥꯏꯔꯤꯁꯦ ꯑꯁ ꯂꯣꯠꯂꯒ ꯄꯥꯏꯔꯤꯅꯦꯀꯣ ꯇꯤꯚꯤ ꯐꯥꯎꯁꯦ ꯌꯦꯡꯉꯨ ꯌꯥꯗ꯭ꯔꯦ ꯑꯁ ꯑꯩ
ꯀꯩꯅꯣ ꯀꯩꯕ ꯎꯝ ꯔꯤꯃꯣꯠꯇꯣ ꯈꯨꯠꯇ ꯂꯩꯇ꯭ꯔꯤꯗꯤ ꯌꯥꯗꯕꯅꯦ
ꯑꯣ ꯑꯗꯨꯅꯦ ꯑꯗꯨꯒ ꯃꯥꯅ ꯄꯥꯝꯕ ꯌꯦꯡꯍꯟꯗ꯭ꯔ ꯗ꯭ꯔꯤꯀꯣ ꯀꯞꯊꯣꯛꯇꯣꯏꯔꯤꯅꯦ ꯑꯁ ꯁꯦꯟꯅꯕꯗ ꯂꯨꯑꯦ ꯍꯥꯏꯔꯤꯁꯤꯅꯦ
ꯑꯗꯨ ꯑꯗꯨꯅꯦ ꯅꯣꯏꯗꯤ ꯑꯃꯈꯛꯁꯨ ꯑꯣꯏꯔꯦ ꯑꯩꯈꯣꯏꯗꯤ ꯑꯍꯨꯝ ꯂꯩ
ꯑꯁ ꯑꯍꯣꯡꯕꯗꯤ ꯈꯔ ꯂꯨꯝꯅꯤ ꯑꯆꯣꯄ ꯆꯠꯅꯤꯡꯉꯦ ꯍꯥꯏꯔꯒꯗꯤ ꯑ ꯂꯝꯕꯤ ꯐꯠꯇ꯭ꯔꯒꯁꯨ ꯊꯣꯛꯄ ꯇꯥꯏ ꯍꯥꯏꯏ
ꯑꯗꯨꯅꯦ ꯑꯗꯨꯒ ꯃꯣꯏ ꯃꯦꯟ ꯐꯨꯅꯕ ꯈꯣꯠꯄ ꯕꯤꯔꯥꯅꯦ
ꯍꯣꯏ ꯑꯁ ꯐꯨꯔꯤꯠ ꯊꯥꯎꯁꯨ ꯂꯨꯅꯦꯕ
ꯑ ꯀꯩꯅ ꯑ ꯃꯥꯅꯦ ꯃꯥꯅꯦ ꯅꯨꯄꯤꯔꯥ
ꯅꯨꯄꯥꯅꯦ ꯑꯩꯈꯣꯏꯅꯦ
ꯑ ꯑꯠꯆꯥ ꯑꯠꯆꯥ
ꯅꯨꯄꯥ ꯑꯣꯏꯔꯒꯁꯨ ꯃꯥꯒꯤ ꯏꯁꯝꯀꯔ ꯌꯥꯝ ꯂꯩꯌꯦꯕ ꯑꯉꯥꯡꯒꯤꯗ ꯅꯤꯡꯉꯦ ꯍꯥꯏꯌꯦ ꯃꯄꯥꯟ ꯊꯣꯛꯗ ꯁꯤꯠꯂꯣ ꯍꯥꯏꯔꯒꯗꯤ ꯁꯨꯡꯌꯥ ꯌꯥꯗꯕꯗꯨ
ꯎꯝ ꯀꯩꯅꯣ ꯁ꯭ꯀꯨꯜ ꯀꯥꯕ ꯍꯧꯔꯔꯕꯣ
ꯁꯀꯨꯜ ꯀꯔ ꯔꯦꯗ
ꯑꯆꯥ ꯑ ꯑꯩꯈꯣꯏꯗꯤ ꯀꯥꯔꯦ ꯑꯅꯤ ꯀꯥꯔꯦ ꯑꯃꯗꯤ ꯀꯥꯗ꯭ꯔꯤ
ꯁꯀꯨꯜ ꯊꯤꯗꯔꯣ ꯅꯪ
ꯑꯧ ꯊꯤꯟꯕ ꯑꯗꯨꯝ ꯆꯠꯄꯅꯦ
ꯀꯃꯔꯁ ꯁꯀꯣꯜꯗ ꯆꯠꯀꯦ
ꯑ ꯀꯩꯅꯣ ꯁꯕꯣꯔꯣꯛꯇ
ꯑꯣ
ꯎꯝ ꯑꯩ ꯑꯣꯏꯅ ꯃꯃꯥ ꯃꯃꯥ ꯑꯣꯏꯔꯒ ꯂꯩꯔꯦ
ꯑꯣ ꯃꯃ ꯑꯣꯏꯗ꯭ꯔꯒꯗꯤ ꯀꯩ ꯍꯥꯏꯁꯤꯔꯦ ꯃꯌꯥꯝꯕ ꯃꯁꯤꯡꯅ ꯌꯦꯡꯗꯕꯗꯣ
ꯑꯥꯎ ꯑꯗꯨꯅꯦ ꯍꯥꯏꯔꯤꯁꯦ ꯑꯩꯈꯣꯏ ꯗꯗꯥꯁꯨ ꯑꯗꯨꯃꯥꯏꯅ ꯇꯧꯕꯅꯦ ꯑꯩ ꯂꯩꯌꯦ ꯍꯥꯏꯅ ꯑꯗꯨꯝ ꯗꯤꯄꯦꯟꯗꯦꯟ ꯑꯣꯏꯈ꯭ꯔꯕꯗꯣ
ꯑꯣ ꯑꯗꯨꯅꯦ ꯆꯥꯛ ꯊꯣꯡꯕ ꯐꯥꯎꯁꯨ ꯑꯩꯈꯣꯏ ꯅꯨꯄꯤꯁꯤꯡꯅ ꯇꯧꯗ꯭ꯔꯒꯗꯤ ꯑꯗꯨꯝ ꯍꯥꯏꯔꯛꯄꯗꯣ ꯀꯣꯡ ꯐ ꯭ꯔꯖꯣ ꯑꯗꯨ
ꯎꯝ ꯑꯗꯨꯗ ꯀꯩꯅꯣ ꯑꯉꯥꯡ ꯀꯩꯅꯣ ꯇꯧꯕ ꯎꯝ ꯂꯥꯏꯔꯤꯛ ꯄꯥꯍꯟꯕ ꯌꯨꯅꯤꯐꯣꯔꯝ ꯀꯩꯀꯥ ꯇꯧꯕꯤꯕ
ꯀꯩꯀꯩꯅꯣ ꯌꯦꯡꯍꯟꯕꯗꯣ ꯃꯣꯏꯒꯤ ꯑꯋꯥꯠ ꯑꯄꯥꯗꯣ
ꯑꯥꯎ ꯄꯦꯟꯁꯤꯜ ꯏꯔꯤꯖ ꯋꯥꯠꯄ ꯈꯣꯠꯄ ꯌꯦꯡꯉꯦ
ꯃꯦ ꯇꯗꯤ
ꯃꯣꯏꯅꯗꯤ ꯇꯧꯗ꯭ꯔꯕꯅꯤꯅ ꯈꯪꯗ꯭ꯔꯦ
ꯎꯝ
ꯎꯝ
ꯀꯩꯅꯣꯝꯃ ꯈꯠꯅꯔꯒꯗꯤ ꯑꯩꯈꯣꯏꯅ ꯑꯗꯨꯝ ꯌꯦꯡꯕꯤꯕꯗꯣ
ꯎꯝ
ꯁꯀꯣ ꯑꯁ ꯉꯁꯤꯗꯤ ꯑꯁ ꯄꯤꯅꯕꯅꯦ ꯁ꯭ꯀꯨꯜ ꯍꯜꯂꯛꯄꯗꯒ ꯑꯃꯨꯛꯒ ꯅꯤꯡꯉꯥꯏ ꯇꯧꯔꯒ ꯍꯧꯔꯕꯗ ꯁ꯭ꯀꯨꯜꯒꯤ ꯊꯕꯛꯁꯤꯅ ꯃꯔꯨ ꯅꯃ
ꯑꯗꯨꯅ ꯍꯥꯏꯔꯤꯁꯦ
ꯎ
ꯑꯗꯨꯒ ꯍꯧꯖꯤꯛꯀꯥꯟꯒꯤ ꯁ꯭ꯀꯨꯜꯗꯤ ꯑꯉꯥꯡꯅꯤ ꯍꯥꯏꯔꯁꯨ ꯍꯣꯝꯋꯔꯛ ꯃꯌꯥꯝ ꯄꯥꯒꯗꯕ ꯃꯌꯥꯝ ꯂꯩꯕꯗꯣ
ꯑꯣ ꯑꯗꯨꯅꯦ
ꯎꯝ
ꯐꯨꯕꯣꯜꯒꯁꯦ ꯗꯕꯜ ꯗꯕꯜꯅꯦꯕ ꯃꯣꯏꯗ ꯄꯤꯔꯤꯁꯦ
ꯑꯗꯨꯒ ꯇꯧ ꯍꯥꯏꯔꯒ ꯐꯖꯅ ꯇꯧꯔꯗꯤ ꯐꯗꯣꯏꯕ ꯐꯖꯅꯁꯨ ꯇꯧꯗꯦ ꯆꯦꯟꯕ ꯈꯣꯠꯄ ꯇꯧꯒꯅꯤ ꯋꯥꯁꯔꯨꯝ ꯆꯠꯅꯤꯡꯉꯦ ꯇꯧꯔꯛꯀꯅꯤ ꯑꯁꯤ ꯆꯥꯅꯤꯡꯉꯦ ꯏꯁꯤꯡ ꯊꯛꯅꯤꯡꯉꯦ
ꯕꯦꯔꯥꯅꯤ ꯑꯃꯨꯛꯀ ꯇꯧꯕꯤꯗ꯭ꯔꯤꯗꯤ ꯀꯞꯀꯅꯤ ꯄꯥ
ꯎꯝ
ꯌꯨꯝꯗ ꯈꯛꯇ ꯅꯠꯇ꯭ꯔꯦ ꯑꯁ ꯑꯩꯒꯤꯗꯤ ꯁ꯭ꯀꯨꯜꯗꯣ ꯐꯥꯎꯁꯨ ꯑꯉꯥꯡꯁꯤꯡꯅ ꯌꯨ ꯀꯦ ꯖꯤꯁꯤꯡꯗꯣ
ꯑꯥ
ꯏꯁ ꯏꯆꯦ ꯏꯆꯦ ꯁꯤꯗꯀꯂꯣ ꯀꯩꯒꯤꯅꯣ ꯀꯣꯛ ꯉꯥꯎꯔꯤ ꯑꯃꯅ ꯂꯥꯛꯑꯦ ꯃꯥꯅ ꯂꯥꯛꯂꯒꯗꯤ ꯒ꯭ꯔꯨꯨꯞ ꯂꯣꯏ ꯃꯥ ꯂꯥꯑꯦ
ꯍꯣꯏ
ꯁꯥꯟꯅꯕꯗ ꯌꯥꯝ ꯂꯨꯒꯔꯥꯆꯥꯠꯅꯤ ꯁ꯭ꯀꯨꯜꯒꯤ ꯑꯣꯖꯥꯁꯤꯡꯅ ꯌꯦꯡꯗꯕ ꯃꯔꯣꯟ ꯑꯃ
ꯑꯥꯎ ꯅꯨꯡꯁꯤꯗꯕꯗꯤ ꯅꯠꯇꯦ ꯑꯗꯨ ꯑꯣ ꯑꯗꯨꯝ ꯁꯦꯟꯅꯕꯗ ꯋꯥꯔꯛꯑꯦ
ꯎꯝ ꯈꯣꯏꯗꯤ ꯃꯥꯗꯔ ꯑꯣꯏꯔꯗꯧ
ꯑꯩꯈꯣꯏꯁꯨꯅꯦ ꯃꯤꯅꯁꯨ ꯑꯗꯨꯝ ꯍꯥꯏꯈ꯭ꯔꯕꯅꯦ
ꯍꯣꯏ ꯃꯥꯟꯅꯦ ꯃꯣꯏ ꯃꯃꯥ ꯐꯕꯁꯨ ꯑꯩꯉꯣꯟꯗ ꯁꯤꯟꯅꯅꯤꯡꯉꯥꯏ ꯍꯥꯏꯗꯣꯔꯤꯕꯅ ꯍꯣꯏ ꯍꯣꯏ ꯍꯥꯏꯔꯒ ꯑꯩꯈꯣꯏꯗꯤ ꯄꯣꯛꯑꯦ
ꯑꯥ ꯑꯗꯨꯅꯦ ꯑꯉꯥꯡ ꯑꯍꯨꯝꯒꯤ ꯃꯃꯥ ꯑꯣꯏꯔꯒ ꯂꯩꯌꯦ ꯑꯩꯈꯣꯏꯁꯨ
ꯎꯝ
ꯎꯝ ꯅꯣꯏꯗꯤ ꯀꯩꯅꯣ ꯀꯂꯥꯁ ꯀꯌꯥ ꯀꯌꯥ ꯇꯝ ꯑꯩꯔꯣ ꯑꯩ ꯀꯩꯅꯣ ꯑꯥ ꯀꯣꯂꯦꯖ ꯀꯥꯔꯤ
ꯀꯣꯂꯦꯖ
ꯑꯥꯎ
ꯑꯩꯁꯨ ꯀꯣꯂꯦꯖꯁꯦ ꯈꯔ ꯇꯝꯒꯦ ꯈꯔ ꯇꯝꯒꯦ
ꯑ ꯎꯝ ꯅꯔꯁꯤꯡ ꯇꯝꯃꯤꯅꯦ
ꯑꯣ
ꯑꯥꯎ
ꯁꯦꯃꯤꯁ ꯁꯦꯃꯦꯁꯇꯔꯗꯒꯤ ꯀꯌꯥ ꯑꯣꯏꯔꯤꯒꯦ
ꯑꯩꯈꯣꯏꯁꯦ ꯏꯌꯔꯅ ꯆꯠꯄꯅꯦ ꯑꯗꯨ ꯁꯦꯀꯦꯟ ꯏꯌꯥꯔ ꯎꯝ ꯅꯪꯗꯤ
ꯐꯥꯔꯁ ꯁꯃꯦꯁꯇꯔ
ꯑꯆꯥ ꯀꯩ ꯀꯣꯂꯦꯖꯇꯥ
ꯔꯦꯕꯦꯔꯦꯜ
ꯑꯣ ꯏꯝꯐꯥꯜꯗꯔꯣ
ꯑꯣ ꯏꯝꯐꯜꯗꯅꯤ
ꯑꯆꯥ ꯑꯁꯤꯗ ꯑꯗꯨꯝ ꯂꯩꯕ꯭ꯔꯣ
ꯍꯥ
ꯑꯁꯤꯗꯁꯨ ꯏꯝꯐꯥꯜꯗ ꯑꯗꯨꯝ ꯂꯩꯕ꯭ꯔꯣ
ꯍꯣꯏ ꯏꯝꯐꯥꯜꯗ ꯑꯗꯨꯝ ꯂꯩ
ꯅꯪꯁꯦ ꯀꯩꯅꯣ ꯃꯩꯇꯩꯔꯣ ꯀꯩꯅꯣ ꯑꯥ ꯅꯠꯇꯦꯀꯣ ꯑꯠꯆꯥ ꯑꯠꯆꯥ
ꯀꯩ ꯍꯥꯏꯅꯣ ꯈꯔ ꯆꯠꯊꯣꯛ ꯆꯠꯁꯤꯟꯒꯤꯗꯣ ꯈꯔ ꯅꯨꯡꯉꯥꯏꯗꯕꯒꯤ ꯑꯗꯨꯝ ꯏꯝꯐꯥꯜꯗ ꯂꯩꯕ
ꯑ ꯍꯣꯏ ꯑꯗꯨꯅ ꯐꯩꯗ ꯑꯗꯨꯝ ꯇ꯭ꯔꯥꯕꯦꯜ ꯇꯧꯕꯁꯨ ꯄꯩꯁꯥꯁꯨ ꯃꯥꯡꯉꯦ
ꯎꯝ ꯍꯟꯗꯛꯀꯤ ꯕꯔꯥꯖꯤꯗꯤ ꯌꯥꯝ
ꯑꯥꯎ ꯑꯁ ꯏꯔꯥꯡ ꯊꯣꯛꯄꯁꯤꯒ ꯚꯔꯥꯁꯦ ꯌꯨꯝ ꯆꯠꯄ ꯌꯥꯗ꯭ꯔꯕꯗꯤ ꯑꯩꯈꯣꯏꯁꯨ ꯚꯔꯥꯗ ꯌꯥꯝꯃꯟꯗꯅ
ꯎꯝ ꯑꯗꯨ ꯑꯣꯏꯔꯁꯨꯀꯣ ꯏꯔꯥꯡ ꯊꯧꯕꯁꯦ ꯈꯔꯕꯨꯗꯤ ꯅꯨꯡꯉꯥꯏ ꯍꯥꯏꯕꯗꯤ ꯁ꯭ꯀꯨꯜꯁꯤꯡꯁꯦ ꯊꯤꯟꯗꯕꯗꯣ
ꯑꯥ ꯑꯥ ꯑꯥ ꯁꯨꯇꯤꯁꯦ ꯑꯗꯨꯝ ꯐꯪꯕꯗꯨꯒ
ꯑ ꯑꯗꯨ
ꯑꯗꯨꯒ ꯌꯥꯝ ꯇꯜꯂꯒ ꯂꯩꯕ ꯅꯨꯃꯤꯠꯇꯗꯨꯁꯨ ꯉꯁꯤ ꯁꯤꯇꯤ ꯊꯥꯔꯦ ꯁꯤ ꯇꯧꯕꯒꯤ ꯁꯤ ꯈꯣꯠꯄꯒꯤ ꯑꯗꯨꯅ ꯉꯥꯑꯦꯕ ꯑꯗꯨꯗ
ꯑꯣ ꯑꯗꯅꯦ
ꯌꯁꯨ ꯄꯥꯝꯗꯦ ꯑꯗꯨꯕꯨ ꯁꯨꯇꯤꯁꯦ ꯑꯗꯨꯝ ꯄꯥꯝꯕꯁꯦ
ꯎꯝ ꯁꯨꯇꯤ ꯄꯥꯝꯗꯤ ꯄꯥꯝꯃꯦꯕ ꯑꯗꯣ ꯑꯦꯛꯖꯥꯝ ꯂꯥꯛꯑ ꯎꯝ ꯀꯣꯡꯖꯦ ꯉꯥꯎ
ꯑꯥꯎ ꯑꯩꯈ꯭ꯣꯏꯗꯤ ꯀꯩꯅꯣ ꯏꯔꯥꯟꯒꯤ ꯅ꯭ꯌꯨꯁ ꯀꯨꯝꯕ ꯊꯣꯛꯑꯗꯤ ꯁꯤꯇꯤ ꯐꯪꯒꯗ꯭ꯔꯥ ꯍꯥꯏꯅ ꯉꯥꯏꯕꯗꯣ
ꯎꯝ ꯍꯥꯏꯕꯗ ꯄꯦꯜꯂꯒꯅꯦ
ꯁꯨꯇꯤ ꯊꯥꯗ꯭ꯔꯗꯤ ꯕꯤꯠ ꯂꯩꯇꯦ
ꯎꯝ ꯍꯥꯏꯕꯗꯤ ꯑꯩꯈꯣꯏꯒꯤ ꯏꯅꯔꯖꯦꯇꯤꯛ ꯌꯥꯝ ꯑꯣꯏꯗ꯭ꯔꯦꯕ ꯑꯣꯖꯥꯖꯤꯡ ꯌꯦꯡꯕꯗ ꯑꯗꯨꯝ ꯃꯤꯡꯕꯗꯣ ꯍꯥꯏꯁ ꯏꯁ꯭ꯀꯨꯜꯗ ꯑꯗꯨꯝ
ꯑꯗꯨꯅꯦ ꯀꯣꯚꯤꯠ ꯀ ꯀꯩꯀꯥꯁꯨ ꯇꯧꯔꯛꯄꯅꯤꯅ ꯑꯗꯨꯗꯒꯤ ꯀꯩꯅꯣ ꯏꯟꯇ꯭ꯔꯦꯁꯁꯦ ꯑꯗꯨꯝ ꯃꯥꯡꯈ꯭ꯔꯕꯗꯣ
ꯑꯣ ꯃꯅꯤ
ꯈꯪꯗ꯭ꯔꯦꯗ ꯂꯥꯏꯔꯤꯛꯀ ꯇꯝꯅꯤꯡꯗ꯭ꯔꯦ ꯑꯩꯗꯤ
ꯎꯝ ꯗꯤꯒ꯭ꯔꯤ ꯁꯥꯔꯇꯤꯐꯤꯀꯦꯠ ꯐꯪꯅꯤꯉ ꯈꯛꯇꯅꯤ ꯇꯧꯔꯤꯁꯦ ꯏꯅꯦ
ꯇꯝꯗꯕ ꯌꯥꯗꯕꯒꯤ ꯑꯗꯨꯝ ꯇꯝꯃꯤꯅꯦꯕ ꯅꯠꯇ꯭ꯔꯗꯤ ꯏꯟꯇꯔꯦꯁ ꯑꯣꯏꯅꯗꯤ ꯀꯩꯌꯝ ꯂꯩꯇ꯭ꯔꯦ
ꯅꯠꯇ꯭ꯔꯒꯗꯤ ꯀꯩ-ꯀꯩꯅꯣ ꯊꯕꯛ ꯌꯥꯕ ꯇꯧꯕ ꯌꯥꯕꯁꯤꯡꯗꯣ ꯇꯧꯔꯒ ꯍꯥꯏꯕꯅꯦ
ꯄ꯭ꯔꯃꯅꯦꯟ ꯅꯠ-ꯅꯠꯇꯁꯨ ꯄ꯭ꯥꯔꯛꯇꯥꯏꯝ-ꯄ꯭ꯥꯔꯛꯇꯥꯏꯝ ꯑꯗꯨꯝ ꯄꯩꯁꯥ ꯐꯪꯉꯗꯤ ꯌꯥꯔꯦꯅ ꯑꯥ
ꯃꯦꯅꯦꯖꯃꯦꯟ ꯇꯧꯕ ꯌꯥꯔꯒꯗꯤ ꯌꯥꯔꯦ
ꯑꯗꯨꯅꯦ ꯂꯩꯔꯤꯛ ꯍꯩꯔꯗꯤ ꯊꯕꯛ ꯑꯆꯧꯕꯒꯨꯝꯕꯁꯨ ꯇꯥꯔꯒꯦꯠ ꯇꯧꯒꯗꯕ ꯑꯗꯨꯁꯨ ꯅꯠꯇꯕ
ꯎꯝ ꯂꯥꯏꯔꯤꯛ ꯍꯩꯔꯒ ꯑꯩꯈꯣꯏꯅ ꯄꯥꯝꯖꯕꯗ ꯇꯧꯕ ꯌꯥꯏꯕꯅꯦ ꯑꯗꯨ ꯑꯣꯏꯔꯁꯨ ꯑꯈꯣꯏ ꯄꯥꯕꯨꯡ ꯗꯤ ꯌꯥꯗꯕꯗꯣ ꯍꯣꯏ ꯑꯗꯨꯅꯤ ꯃꯦꯖꯗꯤ ꯌꯥꯗꯕꯗꯣ
ꯑꯗꯨꯅꯦ ꯇꯥꯜꯂꯦꯟ ꯀ ꯑꯝꯇ ꯂꯩꯇ꯭ꯔꯦ ꯑꯩꯈꯣꯏꯗꯤ
ꯎꯝ
ꯑꯁꯤ ꯍꯩꯌꯦ ꯑꯁꯤ ꯉꯝꯃꯦ ꯍꯥꯏꯕ ꯀꯩꯝ ꯂꯩꯇꯦ꯫
ꯍꯣꯏ
ꯃꯤꯅ ꯇꯧꯋꯦ ꯍꯥꯏꯅ ꯑꯗꯨꯝ ꯇꯧꯕ ꯈꯛꯇꯅꯦ꯫
ꯑꯁ ꯑꯗꯨ ꯇꯧ